ꯍꯥꯎ
ꯀꯗꯧꯔꯒꯦ
ꯁꯨꯝ ꯂꯩꯔꯤꯌꯦ ꯏ ꯄꯦ
ꯀꯗꯧꯒꯦ ꯍꯪꯕ ꯋꯥꯡ ꯁꯅꯕ꯭ꯔꯣ
ꯑꯣ ꯋꯥꯔꯤ ꯁꯥꯟꯅꯔꯨꯏꯌꯦ
ꯑꯩ ꯌꯥꯝ ꯀꯤꯖꯩꯌꯦꯀꯣ ꯐꯖꯅ ꯍꯥꯏꯕꯤꯌꯨꯕꯣ
ꯏꯁ ꯐꯨꯒꯅꯤ ꯍꯥꯏꯕꯅꯤꯅ
ꯅꯠꯇꯦ ꯑꯩ ꯍꯥꯏꯕ꯭ꯔꯣ ꯑꯩꯦꯛꯈꯤꯖꯩ ꯍꯥꯏꯔꯕ ꯁꯤꯨꯝꯕꯒꯤꯅꯦ ꯅꯨꯡꯉꯥꯏꯇ ꯏꯦꯕ ꯑꯩ ꯊꯝꯃꯣꯏ ꯌꯥꯝ ꯅꯨꯡꯉꯥꯏꯇꯦꯕ ꯑꯗꯨꯒꯤꯅꯦ
ꯀꯩꯗꯧꯕꯩ ꯅꯪ ꯊꯝꯃꯣꯏ ꯅꯨꯡꯉꯥꯏꯇ꯭ꯔꯤꯅꯣ
ꯑ ꯃꯤ ꯑꯁꯨꯝ ꯂꯩꯗꯨꯅ ꯑꯁꯨꯝ ꯁꯥꯎꯕꯗ ꯅꯨꯡꯉꯥꯏꯇꯦꯕ
ꯍꯣꯏ ꯑꯗꯨꯕꯨꯗꯤ ꯁꯥꯎꯗꯧ ꯂꯩꯔꯦ
ꯁꯥꯥꯎꯔꯁꯨ ꯁꯥꯎꯖꯁꯅꯨꯗ
ꯑꯩꯁꯨ ꯑꯗꯨꯃꯥꯏꯅ ꯇꯧꯔꯤ ꯁꯥꯎꯟꯗ ꯂꯩꯔꯦ ꯍꯧꯖꯤꯇꯤ ꯁꯥꯎꯑꯅꯨ ꯑꯩ ꯅꯪ ꯅꯨꯡꯊꯤꯜꯒꯨꯝꯕ ꯍꯌꯦꯡ ꯑꯌꯨꯛꯀꯨꯝꯕ ꯍꯌꯦꯡꯗꯤ ꯅꯨꯡꯊꯤꯜ ꯑꯌꯨꯛꯀꯨꯝꯕ ꯐꯖꯅ ꯁꯤꯟꯅꯁꯦ
ꯁꯥꯅꯁ‌ꯦ ꯐꯖꯅ ꯍꯌ‌ꯦꯡꯗꯤ
ꯍꯥꯏꯗꯤ ꯅꯨꯡꯗꯥꯡꯒꯨꯝꯕꯗꯣ ꯅꯨꯡ ꯁꯥꯟꯅꯕ ꯃꯤꯗꯤ ꯅꯨꯡꯉꯥꯏꯇꯦꯕ
ꯍꯣꯏ ꯎꯝ ꯍꯧꯖꯤꯛꯁꯦ ꯍꯣꯏ ꯊꯦꯡꯕꯨꯗꯤ ꯊꯦꯡꯉ‌ꯦ ꯇꯔꯥ ꯃꯊ‌ꯣꯏ ꯇꯥꯗ‌ꯣꯔꯦ ꯁꯥꯎꯒꯅꯤ ꯁꯥꯎꯒꯅꯤ ꯁꯥꯎꯕꯕꯨꯗꯤ ꯀꯩꯗꯧꯕꯩ ꯁꯥꯎꯔꯣꯏꯗꯣꯏꯅꯣ
ꯑꯃꯨꯛ‌ ꯊꯦꯝꯒꯅꯤ ꯍꯥꯏꯌꯣ
ꯆꯠꯂꯍ‌ꯦ ꯑꯩꯗꯤ ꯊꯦꯝꯕꯨ ꯊꯦꯝꯗꯦ ꯃꯁꯥꯅ ꯑꯗꯨꯝ ꯐꯖꯒꯤꯝ
ꯑꯩꯅ ꯍꯥꯏꯗ꯭ꯔꯣ ꯑꯩ ꯁꯥꯟꯅꯔꯦ ꯀꯣꯜꯁꯤꯅ ꯅꯪ ꯀꯣꯜ ꯂꯩꯍꯧ ꯗꯤꯌꯦ ꯍꯧꯖꯤꯛ ꯑꯗꯨꯒꯤ ꯑꯩꯗꯣ ꯅꯪ ꯁꯥꯟꯅꯔꯖꯅ‌ꯣ ꯍꯥꯏꯅꯥ ꯈꯟꯕ ꯍꯧꯕꯗ ꯁꯅꯥꯕꯔ ꯍꯥꯏꯅ
ꯎꯝ ꯑꯃ ꯑꯇꯣꯞꯄ ꯃꯤ ꯁꯥꯟꯅꯕ
ꯑꯣ ꯍ
ꯂꯥꯏꯔꯤꯛ ꯄꯥꯔꯣꯏꯗ꯭ꯔꯣ ꯇꯣꯝꯕꯤ
ꯄꯒꯗ‌ꯣꯏ ꯅꯤ
ꯄꯥꯎ ꯄꯥꯎ ꯀꯟꯅ ꯄꯥꯎ ꯃꯔꯝ ꯃ‌ꯣꯛꯄꯅꯦ
ꯎꯝ
ꯀꯌꯥꯝ ꯄꯥꯔꯒꯦ
ꯄꯥꯗ‌ꯦꯗ
ꯄꯥꯊꯣꯛꯑꯣ ꯈꯔ ꯃꯤꯅ ꯍꯦꯜꯍꯟꯒꯅꯣ ꯅꯪꯅ ꯍꯦꯟꯕ ꯇꯧꯑꯣ
ꯄꯥꯒꯗꯕꯅꯤ ꯄꯥꯒꯗꯧꯅꯤ
ꯅꯦꯠ ꯅꯨꯡꯉꯥꯏꯕ꯭ꯔꯣ
ꯅꯨꯡꯉꯥꯏꯌꯦ ꯅꯨꯡꯉꯥꯏꯇꯕ꯭ꯔꯣ
ꯅꯨꯡꯉꯥꯏꯗ
ꯎꯝ
ꯀꯩꯅꯣ ꯐ‌ꯣꯟ ꯇꯧꯁꯟꯂꯛꯏ ꯖꯤꯕ‌ꯣ
ꯀꯅꯥꯔꯣ
ꯑꯩ ꯅꯨꯄꯥ
ꯍꯧꯖꯤꯛ ꯍꯥꯏꯕꯤꯗꯕ꯭ꯔꯣ ꯅ
ꯍꯥꯏꯕꯤꯗꯔꯤꯌꯦ
ꯏꯁ ꯁ‌ꯣꯅ‌ꯣꯆꯨꯕꯤ ꯑꯩꯅ ꯉꯁꯥꯏꯅ ꯍꯥꯏꯕꯤꯌꯨ ꯍꯥꯏꯔꯦ ꯑꯩꯅ ꯍꯥꯏꯔ‌ꯦ ꯊ‌ꯦꯡꯏꯅꯤꯅ‌ꯦ
ꯍꯥꯏꯕꯤꯔꯗꯣꯏꯅꯦ ꯍꯥꯏꯕꯤꯔꯗꯣꯏꯅꯦ ꯏꯕꯥꯅꯤ ꯍꯥꯏꯃꯤꯟ ꯅꯕ꯭ꯔꯕꯨ ꯈꯪꯕ‌ꯣꯟ
ꯏꯁ ꯏꯕꯤꯝꯃꯥ ꯇꯧꯕꯤꯔꯛ ꯑꯅꯨ ꯑꯩ ꯏꯀꯥꯏꯖꯥꯕꯅ ꯁꯤꯔꯦ ꯑꯁ‌ꯦꯡꯕꯒꯤ ꯅꯦ ꯀꯩꯌꯝ ꯕꯨꯗꯤ ꯈꯟꯗꯦ ꯀꯤꯖꯩꯌ‌ꯦꯕ
ꯏꯀꯥꯏꯌꯦ ꯀꯩꯒꯤ ꯏꯀꯥꯏꯅꯣ ꯍꯥꯏꯕ
ꯑꯁ ꯄꯨꯁꯤ ꯃꯇꯥꯡꯗ ꯁꯥꯎꯕꯗꯤ ꯅꯨꯡꯉꯥꯏꯇꯦ ꯍꯥꯏꯕ ꯃꯤꯅ
ꯀꯔꯤ
ꯁꯤꯒꯤ ꯀꯣꯜ ꯗ ꯁꯥꯎꯟ ꯖ‌ꯦ ꯌꯥꯝ ꯅꯨꯡꯉꯥꯏꯇꯦ ꯍꯥꯏꯕ ꯑ‌ꯣ ꯅꯨꯡꯉꯥꯏꯇꯕ ꯂꯣꯏꯔꯦ ꯑꯝꯇ ꯀꯛ ꯊꯠꯂ‌‌ꯣ
ꯇꯥꯕ꯭ꯔꯣ
ꯑꯩ ꯑꯩ ꯃꯨꯛ ꯉꯥꯛꯇꯪ ꯂꯩꯔ ꯀꯣꯜ ꯇꯧꯔꯛꯄꯗꯣ
ꯑꯥ
ꯍꯅꯀꯣꯜ ꯇꯧꯕ ꯌꯥꯝ ꯅꯨꯡꯉꯥꯏꯇꯦꯣꯔꯤ
ꯇꯥꯔꯒꯅꯤ ꯇꯥꯔꯒꯅꯤ
ꯑꯩ ꯁꯥꯔꯛꯄ꯭ꯔꯣ
ꯁꯦꯁꯇꯦ ꯃ ꯀꯣꯟꯟ ꯇꯧꯁꯜꯂ ꯏꯅꯦ ꯍꯄꯥ
ꯎꯝ ꯅꯍꯥꯟꯒꯤ ꯅꯨꯄꯤꯗꯨꯔꯣꯁꯨꯅꯩ ꯍꯥꯏꯕꯣ
ꯅꯠꯇ ꯇꯣꯄ
ꯑꯣ ꯑꯣ
ꯂꯥꯏꯔꯤꯛ ꯄꯥꯎ ꯑꯩꯒꯤ ꯋꯥꯅꯤ
ꯎꯝ ꯑ ꯑ ꯀꯣꯟꯉꯨꯍꯦ
ꯀꯔꯤ ꯋꯥꯠꯅꯣ ꯑꯩ ꯉꯥꯡꯗꯣꯏꯁꯤꯕꯣ
ꯍꯣꯏ ꯋꯥꯗꯤꯔ ꯀꯩ ꯌꯥꯒꯤ
ꯀꯔꯤ ꯋꯥꯔꯤꯅ
ꯍꯪꯗꯦ ꯃꯃꯦꯇꯅꯦ ꯑꯣ
ꯃꯅꯤꯄꯨꯔꯤ ꯋꯥꯔꯤ ꯂꯤꯔꯣ ꯍꯥꯏꯔꯣ
ꯍꯇ
ꯈꯝꯕ ꯊꯣꯏꯗꯤ
ꯍꯦꯟ ꯇꯥꯗꯤ ꯑꯩ ꯃꯛꯇꯨꯜꯂꯤꯌꯣꯃꯤꯌꯦ ꯋꯥꯉꯥꯡ ꯍꯥꯏꯔꯕ
ꯎ ꯅꯪꯒꯤꯄꯥ ꯇꯨꯡꯈ꯭ꯔꯕ
ꯇꯨꯡ꯭ꯔꯕ ꯍꯪꯅꯤ ꯀꯣ ꯄꯥꯏꯔꯗꯦ
ꯁꯥꯎꯗꯕ꯭ꯔ ꯃꯥꯥꯟꯗꯦ
ꯍꯥꯎ ꯃꯅꯦ
ꯀꯩ ꯀ
ꯍꯣꯗ ꯃꯥꯒꯤ
ꯇꯧꯕꯤꯌꯨꯅꯦ ꯀꯣꯜꯗꯣ ꯈꯔ ꯈꯔ
ꯑꯩꯗꯣ ꯑꯩ ꯄꯥꯁꯨꯄꯥ ꯅ ꯄꯣꯛ ꯉꯥꯎꯋꯦꯕ ꯀꯣ ꯄꯥꯏꯔꯒ
ꯊꯕꯛ ꯂꯥꯏꯔꯤꯛ ꯇꯧꯕꯁꯨ ꯅꯨꯡꯉꯥꯏꯇꯦꯕ ꯄꯥꯏꯅꯤꯉꯥꯏꯇꯧꯔꯒ ꯂꯩ ꯑꯩ ꯂꯥꯏꯔꯤꯛ ꯄꯥꯏꯁꯨ ꯍꯥꯏꯅꯤꯡꯗꯕ ꯍꯩꯁꯨ ꯑꯝꯇ ꯍꯩꯇꯦ ꯄꯥꯏ ꯀꯥꯏꯅ ꯍꯥꯏꯅꯤꯡꯗꯕ ꯑꯗꯨꯝ
ꯀꯅꯣ ꯍꯥꯏꯁꯦ
ꯅꯉꯣꯟꯗ ꯂꯥꯏꯔꯤꯛ ꯄꯥꯅꯤ ꯍꯥꯏꯕ ꯍꯥꯏꯅꯤꯡꯗꯦꯕ ꯑꯩ ꯇꯟꯂꯦꯕ
ꯍꯥꯏꯔꯅꯨ ꯑꯗꯨꯗꯤ
ꯍꯥꯏꯗꯦꯕ ꯑꯗꯨꯒꯤꯅꯦ ꯃꯥꯅ ꯃꯥꯅꯗꯤ ꯀꯩꯅꯣꯝ ꯀꯩꯅꯣꯝ ꯈꯟꯗꯣꯏꯕ
ꯀꯔꯤ ꯈꯂꯤꯄ
ꯈꯪꯗꯦ ꯃꯒꯤꯁꯦ ꯀꯩꯅꯣ ꯀꯩꯅꯣ ꯍꯦꯟꯖꯤꯟ ꯍꯦꯟꯖꯤꯟꯅ ꯈꯂꯝꯅꯤ ꯒꯌꯥꯟꯒ ꯇꯖꯄꯣꯠꯇꯦ
ꯃꯥꯗꯤ ꯌꯨꯝ ꯂꯩꯕ꯭ꯔꯣ ꯍꯧꯖꯤꯛ
ꯍꯣꯏ ꯌꯨꯝ ꯂꯩꯌꯦ ꯂꯧꯕꯨꯛ ꯀꯨꯝꯃꯒ ꯑꯗꯨꯝ ꯂꯩꯌꯦ
ꯂꯧꯕꯨꯛꯇ
ꯎꯨꯝ
ꯑꯣ ꯀꯨꯝꯖꯁꯅꯨ ꯀꯨꯃꯖꯁꯅꯨ
ꯎꯝ ꯄꯨꯡ ꯀꯌ ꯇꯨꯝꯕ꯭ꯔꯣ ꯅꯪꯗꯤ
ꯑꯩ ꯄꯨꯡ ꯇꯔꯥꯃꯥꯊꯣꯏ ꯑꯗꯨꯋꯥꯏꯗ ꯇꯨꯝꯃꯦ
ꯎꯝ ꯄꯨꯡ ꯀꯌꯥꯗ ꯍꯧꯒꯠꯀꯦ
ꯃꯉꯥ ꯃꯈꯈꯥꯏ
ꯃꯌꯥꯝ ꯉꯟꯂꯤꯍꯦ
ꯀꯥꯏꯗꯩ ꯉꯟꯕꯅꯣ ꯁꯤ ꯊꯦꯡꯉꯕꯅꯦ
ꯄꯨꯡ ꯃꯉꯥ ꯃꯈꯥꯏꯗ ꯍꯧꯒꯠꯂꯤꯕ ꯃꯣꯏꯃ ꯑꯩꯈꯣꯏꯗꯤ ꯄꯨꯡ ꯇꯔꯦꯠ ꯅꯤꯄꯥꯟ ꯃꯥꯄꯟ ꯍꯣꯔꯦꯟ ꯄꯨꯡ ꯑꯅꯤ ꯑꯍꯨꯝ ꯑꯍꯨꯝꯗ ꯇꯨꯝꯗꯣꯏꯅꯤ
ꯅꯣꯏ ꯂꯥꯏꯔꯤꯛ ꯄꯔꯥ ꯂꯩ ꯍꯔꯧꯔꯤꯗꯨꯗꯤ ꯅꯣꯏꯗꯤ
ꯂꯥꯏꯔꯤꯛ ꯄꯕ ꯅꯇꯦꯍꯦ ꯋꯥꯠꯊꯤ ꯉꯥꯡꯕ ꯌꯥꯎꯔꯤꯄꯣꯠꯅꯤ ꯀꯅꯅ
ꯍꯣꯁꯇꯦꯜꯗ ꯂꯩꯔꯗꯤ ꯑꯗꯨꯝ ꯉꯥꯛꯇꯅꯤ ꯕꯦꯝꯃ ꯑꯗꯨꯒꯤ ꯋꯥꯗꯤ
ꯇꯤꯟ ꯑꯃ ꯍꯥꯠꯂꯒ ꯅꯝꯊꯤꯌꯦ
ꯀꯔꯤ
ꯇꯤꯟ ꯑꯃ ꯍꯥꯠꯄꯅꯦ ꯅꯝꯊꯤꯅ ꯁꯤꯔꯦ
ꯎꯝ
ꯅꯝꯊꯤ ꯌꯥꯝꯅ ꯅꯪ ꯃꯅꯝ ꯅꯝꯃꯦ
ꯑꯁ ꯑꯣ ꯑꯩ ꯃꯅꯝꯁꯦ ꯑꯗꯨꯃꯥꯏꯅ ꯇꯧꯕ ꯑꯣꯏꯔꯦ
ꯍꯣꯏ ꯅꯣꯒꯤ ꯃꯅꯝ ꯁꯨꯃꯥꯏꯅ ꯇꯧꯏ
ꯁꯪꯔꯥꯟ ꯇꯨꯔꯥꯟ ꯍꯥꯏꯅꯤꯗ ꯅꯪꯒꯤ ꯑꯣꯏꯔꯝꯃꯗꯤ ꯀꯃꯥꯏꯅ ꯇꯧꯅꯤ
ꯎꯝ
ꯅꯪꯒꯤ ꯃꯔꯨ ꯈꯣꯏꯕꯤ ꯅꯃꯥꯟꯅꯕꯤꯗꯣ ꯋꯥꯔꯤ ꯁꯥꯟꯅꯕ꯭ꯔꯣ
ꯑꯥ
ꯁꯤꯒꯤ ꯁꯤꯔꯣ
ꯅꯠꯇꯦ ꯁꯋꯥꯏꯗꯩꯗꯣ ꯑꯩꯈꯣꯏ ꯃꯅꯥꯛꯇꯇꯩ ꯈꯔ ꯆꯠꯂꯒ ꯇꯧꯕꯗꯣ
ꯍꯥ
ꯑꯩꯈꯣꯏ ꯃꯅꯥꯛꯇꯩ ꯈꯔ ꯆꯠꯂꯒ ꯀꯩꯊꯦꯜ ꯃꯅꯥꯛꯇꯩꯗꯣ
ꯑꯧ ꯑꯧ ꯑꯧ ꯑꯃꯨꯛꯨꯛ ꯁꯥꯟꯅꯩꯑꯌꯦ ꯑꯃꯨꯛꯃꯨꯛ ꯁꯥꯟꯅꯑꯗꯦ ꯃꯥꯒꯤ ꯅꯦꯠꯋꯔꯛꯁꯦ ꯌꯥꯝ ꯌꯥꯗꯕꯒꯤ ꯉꯗꯤ ꯉꯟꯇꯥ ꯇꯨꯝꯗ ꯌꯥꯗꯦꯕ ꯃꯥ ꯇꯧꯁꯦ ꯇꯧꯁꯦ ꯍꯥꯏꯕꯅꯦ ꯑꯗꯨꯗꯨꯒ ꯑꯩꯅ ꯉꯥꯏꯈꯣ ꯉꯥꯏꯈꯣ ꯍꯥꯏꯔꯒ ꯂꯩꯊꯣꯛꯑꯦ ꯉꯁꯥꯏꯗꯣ ꯑꯗꯨꯗꯨꯒ ꯅ ꯍꯖ ꯃꯗꯤ ꯑ ꯑꯃꯔꯁꯨꯅꯥꯏꯌꯦ ꯑꯗꯨꯒ ꯅꯨꯡꯗꯥꯡ ꯋꯥꯏꯔꯝꯁꯦ ꯌꯥꯝ ꯀꯨꯏꯅ ꯁꯨꯟꯅꯕꯤ ꯃꯥ ꯁꯨꯅ ꯇꯧꯋꯦꯕ
ꯑꯣ
ꯑꯗꯨ ꯑꯩꯁꯨ ꯊꯦꯡꯅ ꯂꯩꯅꯤꯡꯗꯕ ꯑꯗꯨꯒꯤ ꯃꯥꯁꯨ ꯑꯌꯨꯛꯇ ꯁ ꯇꯧꯕꯅꯦ ꯑꯉꯥꯡ ꯁꯦꯝꯗꯣꯛꯑꯦꯕ ꯑꯗꯨ ꯉꯥꯡ ꯁꯦꯝꯗꯣꯛꯅꯦ ꯉꯥꯡ ꯊ ꯎꯠꯄꯒꯤ ꯃꯥ ꯊꯦꯡꯅꯗꯤ ꯂꯩꯇꯦꯌꯦ ꯃꯥꯅ ꯑꯩꯅ ꯂꯩꯌꯣ ꯍꯥꯏꯗꯤ ꯂꯩꯅꯤꯃ ꯑꯗꯨꯁꯨ ꯊꯂꯦꯍꯦꯟꯅꯤꯡꯗꯕꯒꯤ ꯇꯥꯡꯃꯤꯅꯦꯕ
ꯍꯣꯏꯣꯏ ꯍꯧꯖꯤꯛ ꯑꯗꯨꯝ ꯂꯥꯏꯔꯤꯛ ꯄꯥꯔꯗꯣꯏ ꯅꯠꯇ꯭ꯔꯅ
ꯑꯅꯤ
ꯅꯪ ꯅꯨꯄꯥꯗꯣ ꯐꯣꯟ ꯄꯥꯏꯔꯛꯇ꯭ꯔꯗꯤ ꯀꯃꯥꯏꯅ ꯇꯧꯗꯣꯏꯅꯣꯅꯪ ꯑꯗꯨꯝ ꯇꯨꯝꯃꯗꯣꯏꯔꯣ
ꯨ ꯃ ꯍꯦ ꯂꯥꯏ ꯄꯃꯤꯅꯤ ꯃꯥ ꯂꯥꯏ ꯃꯥ ꯄꯥꯏꯒꯝ ꯐꯔ
ꯑꯦ ꯁꯨꯃꯥꯏꯅꯅ ꯍꯥꯏꯗꯤ
ꯕꯔꯛꯇ꯭ꯔꯗꯤ ꯐꯪꯈꯤꯗꯧꯕꯅꯦꯍꯦ ꯊꯋꯥꯏ ꯅꯨꯡꯉꯥꯏꯇꯦ ꯏꯁ ꯀꯗꯥꯏꯗꯒꯤꯅꯣ
ꯃꯥꯒꯤ ꯃꯥꯅ ꯇꯧꯔꯛꯄꯗꯤ ꯅꯪꯅ ꯄꯥꯏꯕꯤꯗꯕ ꯌꯥꯎꯕ꯭ꯔꯥ
ꯃꯥꯥꯟ ꯇꯧꯕ ꯑꯣꯏꯅ ꯄꯥꯏꯕꯤꯗꯕ
ꯎꯝ
ꯄꯣ ꯄꯨꯔꯁꯤ
ꯀꯩꯒꯤ ꯅꯪꯒ ꯀꯩꯒ
ꯑꯩ ꯊꯕꯛ ꯆꯤꯟꯕꯒꯤ ꯁꯥꯎꯅꯤꯡꯕꯒꯤ ꯑꯗꯨ ꯊꯕꯛ ꯆꯤꯟꯕꯒꯤ ꯀꯌꯥꯝ ꯌꯥꯝ ꯂꯩꯗ
ꯅꯪꯒꯤ ꯃꯣꯟꯗ ꯃꯣꯟꯅ ꯌꯥꯝ ꯇꯧꯕꯒ ꯃꯃꯤꯡ
ꯍꯥꯥ
ꯃꯣꯟꯅ ꯃꯣꯟꯅ ꯌꯥꯝ ꯇꯧꯕ ꯉꯝꯃꯦ ꯍꯥꯏꯕ
ꯉꯝꯗꯦꯍꯦ
ꯎꯝ ꯉꯝꯃꯦ
ꯑꯁ ꯉꯝꯗꯦ ꯉꯝꯗꯦ ꯅꯪ ꯍꯧꯖꯤꯛ ꯁꯥꯟꯅꯕꯗꯨꯗꯤ ꯅꯨꯄꯤꯔꯣ ꯅꯨꯄꯥꯔꯣ
ꯅꯨꯄꯤꯅꯦ ꯑꯩꯗꯤ ꯅꯨꯄꯥ ꯋꯥꯔꯤ ꯁꯥꯟꯅꯗꯦꯗ ꯅꯨꯄꯤ ꯇꯪ ꯁꯥꯟꯅꯩ
ꯅꯝꯁꯨ ꯁꯥꯟꯅꯅꯤꯅꯗꯤ ꯒ꯭ꯔꯨꯞꯇ ꯑꯦꯛꯇꯤ ꯑꫭꯏꯌꯣ ꯌꯥꯝ ꯊꯥꯔꯛ ꯑꯗꯕꯅꯤ
ꯇꯥꯜꯂꯦ ꯑꯩ ꯑꯗꯨꯒꯨꯝꯕ ꯇꯥꯜꯂꯦ
ꯒ꯭ꯔꯨꯞꯇ ꯑꯃꯨꯔꯥꯛ ꯒ꯭ꯔꯨꯞꯇ ꯑꯃꯨꯔꯥꯛ ꯐ꯭ꯔꯤꯔꯥ ꯍꯪꯉꯛꯑꯣ ꯃꯌꯥꯝ ꯊꯥꯔꯛꯑꯗꯨꯕꯅꯤ
ꯏꯁꯁ ꯑꯗꯨ ꯍꯪꯉꯥ ꯀꯩꯀꯥꯟꯅꯗꯣꯏꯕ ꯑꯩꯗꯤ ꯅꯨꯄꯥꯗꯤ ꯋꯥꯔꯤ ꯁꯥꯟꯅꯅꯤꯡꯗꯦꯗ ꯅꯨꯄꯤ ꯗꯤ ꯅꯨꯄꯤ ꯈꯠꯇꯥꯅꯦ
ꯅꯪꯅ ꯁꯤꯟꯅꯅꯤꯡꯉꯗꯤ ꯍꯥꯏꯕꯅꯤꯀꯣ ꯍꯥꯏꯗꯤ ꯃꯤꯁꯦꯁ ꯑꯗꯨꯃꯥꯏꯅ ꯒ꯭ꯔꯨꯞꯇ ꯑꯦꯛꯇꯤꯞ ꯑꯃꯨꯔꯥꯛ ꯏꯕꯥꯅꯤ ꯍꯣꯏ ꯑ ꯑꯩꯒꯤ ꯑꯉꯥꯡꯁꯤꯡ ꯍꯈꯣꯏ ꯎꯁꯤꯠꯇꯒꯤ ꯑꯉꯥꯡꯁꯤꯡ ꯇꯝꯃꯦꯕ ꯌꯥꯎꯕꯅꯦꯕ ꯃꯣꯏꯗꯤ ꯐꯖꯅ ꯒ꯭ꯔꯨꯞꯇ ꯑꯦꯛꯇꯤꯚ ꯑꯣꯏꯕꯅꯦ ꯃꯃꯤꯡꯗꯣ ꯑꯦꯁ ꯅ ꯍꯧꯕꯅꯦ ꯈꯪꯉꯨ ꯏꯃꯥꯟꯅꯕꯤꯁꯨ ꯑꯃꯨꯔꯛ ꯇꯪ ꯒ꯭ꯔꯨꯞ ꯑꯦꯛꯇꯤꯞ ꯑꯣꯏꯌꯦ ꯃꯤ ꯐꯖꯅ ꯃꯤꯡ ꯊꯔꯥꯛꯑꯦ ꯍꯥꯏꯌꯦꯕ ꯁꯤꯃꯗꯤ ꯅꯣꯏꯅ ꯇꯟꯗ꯭ꯔꯗꯤ ꯍꯥꯏꯕꯅꯤꯀꯣ
ꯎꯝ ꯇꯜꯂꯦꯗꯤ ꯇꯜꯂꯦ ꯑꯗꯨꯒꯨꯝꯕ ꯑꯩꯅ ꯈꯜꯂꯒ ꯀꯩꯒꯨꯝꯕ ꯇꯧꯕꯗꯤ ꯀꯩꯁꯨ ꯀꯥꯏꯗꯦ ꯑꯗꯣ ꯍꯦ ꯑꯩꯗꯤ ꯅꯨꯄꯥꯗꯗꯤ ꯋꯥꯔꯤ ꯁꯟꯅꯗꯦꯗ ꯑꯩ ꯅꯨꯄꯥ ꯂꯩꯕꯅꯤꯅꯀꯣ
ꯅꯨꯄꯤ ꯀꯩꯅꯣ ꯏꯃꯥꯟꯅꯕꯤꯒꯤ ꯑꯁ ꯃꯅꯦ ꯑꯃ ꯌꯥꯎꯅꯤ ꯑꯍꯟ ꯑꯃ ꯌꯥꯎꯕꯅꯤ
ꯈꯪꯗꯦꯅꯦꯍꯦ
ꯌꯥꯎꯕꯅꯤ ꯏꯅꯥ ꯍꯥꯎꯕꯅꯦ ꯃꯃꯤꯡꯗꯨ ꯃꯥꯅꯦꯅꯦ ꯍꯥꯏ ꯃꯣꯏ ꯏꯃꯨꯡ ꯃꯅꯨꯡ ꯂꫭꯏ ꯌꯥꯎꯔꯤꯅꯤ ꯀꯩꯅꯣ ꯏꯃꯥꯟꯅꯕꯤꯗꯤ ꯃꯥꯅꯦꯗꯗꯤ ꯃꯥꯒꯤ ꯃꯃꯥꯡꯒꯤ ꯃꯅꯥꯎ ꯅꯨꯨꯄꯥ ꯅꯨꯄꯤꯁꯤꯡ ꯂꫭꯏ ꯌꯥꯎꯔꯤꯅꯤ ꯑꯉꯥꯡ ꯆꯦꯟꯕꯒ ꯂꫭꯏ ꯌꯥꯎꯕꯅꯤ
ꯈꯪꯉꯦ ꯈꯪꯉꯦ ꯑꯩ ꯑꯗꯨꯝ ꯎꯏꯌꯦ
ꯎꯝ ꯌꯥꯎꯕꯅꯤ
ꯈꯔ ꯇꯧꯕꯅꯦ ꯄꯩꯁꯥꯒꯤꯀꯣ
ꯎꯝ ꯈꯪꯗ‌ꯦꯍ‌ꯦ ꯄꯨꯡ ꯕꯔꫭꯃꯈꯥꯏ
ꯍꯥꯥ
ꯄꯨꯡ ꯇꯔꯥ ꯃꯈꯥꯏ ꯇꯥꯔꯦ
ꯑꯣ ꯃꯥꯁꯨ ꯌꯥꯔ‌ꯦ
ꯊꯝꯂꯁꯦ ꯍꯥꯏꯔꯣ ꯌꯧꯍꯜꯂꫭ ꯀꯩꯅꯣ
ꯍꫭꯏ ꯍꯣꯏ ꯍꫭꯏ
ꯍꯥꯏꯔꯒꯦ ꯅꯪꯉꯣꯟꯗ